ꯍꯥꯞ
ꯇꯥꯕ꯭ꯔꯥ
ꯇꯥꯏꯌꯦ
ꯑꯣ ꯑꯗꯨꯗꯤ ꯑ ꯐꯔꯦ ꯑꯗꯨꯗꯤ ꯃꯤ ꯇꯔꯥꯃꯨꯛ ꯀꯩ ꯇꯧꯔꯝꯃꯤꯅꯣ
ꯑꯥ ꯊꯕꯛ ꯏꯟꯒꯥꯡ ꯇꯧꯔꯝꯃꯤ
ꯑꯗꯨꯅꯤ ꯍꯧꯖꯤꯛꯀꯥꯟꯗꯤ ꯊꯕꯛ ꯈꯔ ꯀꯃꯥꯏꯅ ꯇꯧꯔꯤ ꯀꯣꯝꯃꯤꯕ ꯆꯤꯜꯂꯤꯕ
ꯑꯁ ꯊꯕꯛꯁꯦ ꯁꯨꯡꯂꯦꯞ ꯂꯦꯞꯇꯦ ꯑꯗꯨꯝ ꯆꯤꯜ ꯂꯩꯔꯤ ꯑꯗꯨꯟ
ꯑꯦ ꯑꯩꯈꯣꯏꯗꯤ ꯑꯉꯥꯡ ꯁꯨꯇꯤ ꯊꯥꯟ ꯈꯔ ꯀꯣꯝꯃꯤ
ꯎꯝ ꯑꯈꯣꯏꯗꯤ ꯀꯣꯝꯗꯦ ꯌꯥꯝ ꯆꯤꯜꯂꯤ
ꯑꯉꯥꯡ ꯁꯨꯇꯤ ꯊꯥꯔꯁꯨ
ꯎꯝ
ꯗꯨꯀꯥꯟ ꯑꯃ ꯐꯝꯃꯤ ꯑꯗꯨꯒꯤ ꯊꯕꯛꯇꯤ ꯁꯨꯡꯂꯦꯞ ꯂꯦꯞꯇ꯭ꯔꯦ
ꯑꯣ ꯑꯩꯈꯣꯏꯗꯤ ꯈꯔ ꯀꯣꯝꯃꯦ ꯑꯉꯥꯡ ꯁꯨꯇꯤ ꯂꯣꯏ ꯊꯥꯕꯁꯦ ꯇꯥꯡ ꯃꯉꯥꯐꯧ ꯊꯥꯔꯤ ꯑꯗꯨꯅ ꯃꯥ ꯈꯔ ꯀꯣꯝꯃꯤ ꯑꯗꯨꯒ ꯍꯧꯖꯤꯛꯀꯥꯟꯁꯤ ꯍꯛꯆꯥꯡ ꯅꯣꯏꯈꯠꯄꯒꯤ ꯄ꯭ꯔꯣꯕ꯭ꯂꯦꯝ ꯂꯩꯕꯅꯤꯅ ꯑꯩꯈꯣꯏ ꯂꯩꯀꯥꯏꯒꯤ ꯑꯦꯛꯁꯔꯁꯥꯏ ꯄ꯭ꯔꯣꯒ꯭ꯔꯥꯝ ꯑꯃ ꯄꯥꯡꯊꯣꯛꯀꯦ ꯇꯧꯔꯤꯌꯦ ꯑꯗꯨꯒꯤ ꯈꯔꯁꯨꯝ ꯈꯟꯅꯔꯝꯕꯅꯤ
ꯐꯩꯅꯦ ꯑꯗꯨꯗꯤ ꯑꯈꯣꯏ ꯑꯩꯈꯣꯏ ꯁ꯭ꯋꯥꯗꯁꯨ ꯍꯧꯖꯤꯛꯀꯥꯟꯗꯤ ꯎꯝ ꯌꯣꯒꯥꯒꯨꯝꯕ ꯑꯦꯔꯣꯕꯤꯛꯀꯨꯝꯕꯁꯦ ꯑꯩꯈꯣꯏꯒꯤ ꯍꯛꯆꯥꯡ ꯐꯅꯕꯁꯨ ꯐꯅꯕꯅꯤ ꯆꯠꯅꯕꯤ ꯑꯃ ꯑꯣꯏꯅ ꯍꯦꯛꯇ ꯃꯤ ꯄꯨꯝꯅꯃꯛ ꯂꯣꯏ ꯇꯧꯈꯜꯂꯛꯦ ꯍꯧꯖꯤꯛꯁꯦ ꯂꯥꯏꯅꯥ ꯇꯤꯟꯅꯥꯁꯦ ꯁꯨꯝ ꯌꯥꯝꯈꯠꯂꯛꯑꯕꯅꯤꯅ ꯃꯤꯁꯤꯡꯁꯦ ꯈꯔ ꯈꯔ ꯃꯁꯥ ꯃꯎ ꯐꯅ ꯂꯩꯅꯕꯅ ꯍꯣꯠꯅꯕꯗ ꯃꯈꯜ ꯃꯈꯟꯅꯤ ꯇꯧꯅꯔꯛꯏꯁꯦ
ꯃꯥꯅꯦ ꯑꯗꯨ ꯑꯩ ꯀꯩꯅꯣꯝꯇ ꯍꯪꯒꯦ ꯇꯧ ꯅꯣꯏꯒꯤ ꯑꯗꯥꯏꯗ ꯑꯣꯖꯥ ꯇꯨꯏꯁꯟ ꯇꯝꯐꯝ ꯑꯐꯕ ꯂꯩꯕ꯭ꯔꯣ
ꯑꯥꯎ ꯂꯩꯕꯨꯗꯤ ꯌꯥꯝ ꯂꯩ
ꯎꯝ ꯏꯪꯂꯤꯁꯀꯤ ꯀ ꯃꯦꯠꯁꯀꯤꯀ ꯇꯝꯍꯟꯒꯦ ꯇꯧꯕ ꯏꯪꯂꯤꯁꯀꯤ ꯂꯩꯕ꯭ꯔꯣ
ꯂꯩ ꯃꯤ ꯌꯥꯝ ꯂꯥꯛꯅꯩ ꯎꯝ ꯕꯦꯁ ꯕꯦꯁ ꯃꯊꯪ ꯃꯊꯪ ꯌꯥꯝ ꯇꯧꯅ ꯃꯥꯜꯂꯦ ꯎꯝ ꯌꯥꯝ ꯃꯤ ꯌꯥꯝ ꯌꯥꯝ ꯉꯥꯏꯅꯩ ꯑꯩꯈꯣꯏꯗꯤ ꯑꯉꯥꯡ ꯄꯤꯛꯏ ꯄꯤꯛꯏꯕꯅꯤꯅ ꯑꯗꯨꯗꯗꯤ ꯀꯌꯥ ꯌꯥꯎꯗ꯭ꯔꯤ
ꯑꯩꯅ ꯁꯨꯝ ꯑꯩꯈꯣꯏꯒꯤ ꯀꯂꯤꯛꯁꯤꯟ ꯂꯣꯏꯅꯕ ꯏꯃꯥꯟꯅꯕꯁꯤꯡ ꯑꯗꯒꯤ ꯏꯌꯥꯝꯕꯁꯤꯡ ꯕꯁꯤꯡ ꯊꯦꯡꯅꯕ ꯃꯥꯅ ꯃꯥꯒꯤ ꯃꯆꯥꯗꯨꯕꯨ
ꯇꯨꯏꯁꯟ ꯇꯝꯐꯝꯗꯣ ꯑꯣꯖꯥꯗꯣ ꯍꯩꯅꯗꯦꯅ
ꯎꯝ ꯈꯪꯗꯦꯗ ꯍꯧꯖꯤꯛꯀꯥꯟꯒꯤ ꯆꯠꯅꯕꯤꯁꯦ
ꯇꯨꯏꯁꯟꯁꯨ ꯌꯥꯝ ꯌꯥꯝ ꯇꯧꯅꯔꯦ ꯑꯗꯒꯤ ꯊꯥꯏꯅ ꯑꯩꯈꯣꯏꯅ ꯇꯝꯃꯛꯄꯗꯗꯤ ꯈꯪꯗ ꯌꯥꯗꯕ ꯁꯕꯖꯦꯛ ꯑꯃ ꯑꯅꯤꯗꯪ ꯆꯠꯂꯝꯃꯤ ꯍꯧꯖꯤꯛ ꯀꯥꯟꯗꯤ ꯄꯨꯂꯞ ꯄꯨꯂꯞ ꯇꯝꯕꯒꯤ ꯐꯤꯕꯝꯗ ꯂꯩꯔꯦ
ꯎꯝ ꯑꯉꯥꯡꯁꯤꯡ
ꯑꯥ ꯑꯗꯣ ꯑꯉꯥꯡꯒꯩꯗꯤ ꯀꯌꯥꯝ ꯀꯌꯥꯝ ꯆꯥꯎꯕ ꯂꯩꯔꯒꯦ
ꯑꯉꯥꯡ ꯑꯃꯗꯤ ꯂ꯭ꯁ ꯁꯥꯕꯦꯟ ꯇꯝꯃꯦ ꯑꯃꯗꯤ ꯄꯤꯛꯏ ꯑꯉꯥꯡ ꯅꯨꯄꯥꯝꯆꯥꯅ ꯑꯍꯟꯅꯤ ꯅꯨꯄꯝꯆꯗꯣ ꯁꯕꯦꯟ ꯇꯝꯃꯦ ꯅꯥꯄꯤꯝꯆꯗꯨꯗꯤ ꯑ ꯔ ꯑ ꯑꯆꯧꯕꯗꯣ ꯇꯨꯋꯏꯁꯟꯗꯣ ꯏꯪꯂꯤꯁꯀ ꯃꯦꯠꯁꯀꯗꯣ ꯏꯪꯂꯤꯁ ꯃꯔꯨꯏ ꯑꯣꯏꯅ ꯏꯪꯂꯤꯁ ꯀꯃꯔ ꯃꯦꯠꯁ ꯇꯧꯕ ꯑꯗꯨ ꯄꯟꯂꯛꯏꯗꯨꯅ ꯄꯦꯔꯦꯟꯇꯤꯡꯁꯦ ꯃꯃꯥ ꯃꯄꯥ ꯑꯣꯏꯕꯒꯤ ꯃꯆꯥ ꯀꯃꯥꯏ ꯂꯣꯏꯅꯅꯤ ꯍꯥꯏꯕꯒꯤ ꯗꯔꯀꯥꯔ ꯑꯣꯏꯔꯕ꯭ꯔꯥꯅ ꯈꯜꯂꯛꯏꯁꯦ ꯀꯩꯒꯤꯅꯣꯕꯨ ꯃꯆꯥꯗꯣ ꯃꯥꯅ ꯇꯝꯃꯤꯕ ꯇꯨꯏꯁꯟ ꯑꯣꯖꯥ ꯗꯨꯁꯨ ꯃꯥꯒꯤ ꯁꯥꯇ꯭ꯔ ꯄꯖꯤꯁꯟ ꯌꯥꯝ ꯄꯨꯊꯣꯛꯈ꯭ꯔꯕ ꯑꯣꯖꯥꯅꯤ ꯑꯗꯨꯕꯨ ꯈ ꯍꯩꯅꯗꯦ ꯍꯥꯏꯕꯗꯒꯤ ꯑꯣꯖꯥꯗꯣ ꯍꯣꯡꯗꯣꯛꯑ ꯇꯨꯏꯁꯟ ꯀꯣꯝꯃꯦ ꯄꯃꯃꯃꯃꯃꯃꯃꯃꯃꯃꯃꯃꯃꯃꯃꯥꯜꯂꯦ ꯍꯥꯏꯔꯒꯦ ꯏꯟꯅ ꯍꯥꯏꯕꯗꯤ ꯁ꯭ꯀꯨꯜꯗ ꯃꯣꯏ ꯁ꯭ꯀꯨꯜꯗ ꯇꯝꯃꯤꯕ ꯑꯣꯖꯁꯤꯡ ꯅꯠꯇ꯭ꯔꯒꯗꯤ ꯁ꯭ꯀꯨꯜꯗꯨꯣ ꯍꯣꯡꯗꯣꯛ ꯃꯃꯥ ꯃꯄꯥ
ꯃꯒ ꯆꯠꯂꯜꯂꯅꯤ ꯑꯗꯩ ꯍꯜꯂꯛꯑꯅꯤ ꯇꯨꯏꯁꯟ ꯑꯃꯨꯛ ꯊꯥꯔꯅꯤ ꯑꯗꯒꯤ ꯑꯗꯨꯗ ꯊꯤꯜꯂꯤꯃꯤ ꯑꯗꯨ ꯇꯝꯍꯜꯂꯤꯃꯦꯅ ꯊꯤꯜꯂꯅꯤ ꯑꯗꯒꯤ ꯃꯤꯃꯝꯇ ꯇꯤꯟꯅꯍꯟꯂꯔꯣꯏ ꯑꯗꯨꯅ ꯍꯌꯦꯡꯋꯥꯏ ꯆꯥꯎꯔꯒꯗꯤ
ꯂꯥꯏꯔꯤꯛ ꯍꯩꯔ ꯍꯩꯔꯒ ꯒ꯭ꯌꯥꯟ ꯀꯩꯅꯣ ꯇꯧꯒꯗ꯭ꯔꯥ ꯍꯥꯏꯔꯒ ꯃꯤ ꯇꯤꯟꯅꯗꯕꯒꯤ ꯄꯣꯠꯇꯨꯃ ꯂꯩꯔꯛꯑꯕꯅꯤꯅ ꯏꯃꯨꯡ ꯃꯅꯨꯡꯗꯖꯨ ꯏꯆꯨ ꯆꯨꯁꯤꯟꯅꯕ ꯋꯥꯠꯂꯛꯄ ꯑꯃꯍꯦꯛꯇ ꯇꯧ ꯐꯤꯕꯝ ꯑꯃ ꯇꯧꯔꯛꯑꯦꯕ ꯍꯧꯖꯤꯛꯀꯥꯟꯁꯦ
ꯎꯝ
ꯑꯗꯨꯅ ꯂꯥꯏꯁꯨ ꯍꯥꯏꯅꯩꯖꯦ ꯊꯥꯏꯅꯩ ꯑꯍꯟꯅ ꯂꯥꯏꯤꯛꯇꯤ ꯇꯝꯃꯒ ꯄꯥꯔꯒ ꯍꯩ ꯂꯥꯏꯁꯨ ꯈꯪꯗꯕ ꯁꯤꯅꯤ ꯌꯥꯝ ꯂꯨꯔꯤꯖꯦ ꯍꯥꯏꯅꯔꯝꯃꯤꯁꯦ ꯌꯥꯝ ꯆꯨꯝꯒ꯭ꯔꯖꯥꯠꯅꯤ
ꯂꯥꯏꯁꯨꯁꯦ ꯍꯩꯍꯟꯅꯕ ꯍꯣꯠꯅꯕꯗ ꯃꯃꯥ ꯃꯄꯥꯁꯤꯡ ꯃꯆꯥꯁꯤꯡꯁꯤꯗ ꯇꯥꯛꯄꯤꯕꯁꯨ ꯑꯃ ꯗꯔꯀꯥꯔ ꯑꯣꯏꯌꯦꯕ ꯃꯔꯨ ꯑꯣꯏꯅ ꯒ꯭ꯌꯥꯟ ꯇꯥꯕꯃ ꯗꯔꯀꯕꯑꯣꯏ ꯍꯥꯏꯇꯥꯔꯦ ꯑꯩꯅ ꯉꯁꯥꯏ ꯄꯨꯔꯛꯏꯗꯨꯅꯤ ꯅꯨꯄꯥꯗꯨꯒꯥ ꯑꯦ ꯃꯌꯥꯝꯁꯨ ꯇꯝꯅꯔꯤ ꯅꯪꯁꯨ ꯇꯝꯒꯗꯧꯅꯤ ꯈꯪꯗꯕꯗꯨ ꯅꯪꯅ ꯍꯩꯅꯗꯕꯁꯨ ꯀꯨꯠꯇꯣꯛꯑꯣ ꯍꯩꯅꯕ ꯈꯪꯕꯗꯨ ꯂꯧꯁꯤꯟꯂꫭ ꯀꯛ ꯂꫭ ꯍꯥꯏꯗꯅ ꯇꯧꯍꯟꯕꯒꯤ ꯃꯍꯨꯠꯇ ꯑꯣꯖꯥꯗꫭ ꯍꯧꯗꫭꯛ ꯑꯥꯒꯗꯤ ꯁ꯭ꯀꯨꯜꯒꯤ ꯑꯗꯥꯏꯗ
ꯀꯟ ꯇꯧꯅꯩꯁꯤꯅ ꯃꯤꯗꯤ ꯑꯗꯨ ꯑꯣꯏꯈ꯭ꯔꯦ
ꯎꯝ ꯎꯝ ꯑꯗꯨꯅꯤ ꯃꯥꯅꯤ ꯃꯃꯥ ꯃꯄꯥꯗꯣ ꯍꯩꯅꯗꯦ ꯍꯥꯏꯗꯤ ꯃꯃꯥ ꯃꯄꯥ ꯍꯣꯡꯗꯣꯛꯀꯗꯣꯏꯔ
ꯆꯠꯍꯟꯕꯩ ꯃꯍꯨꯠꯇ ꯃꯤꯗꯤ ꯑꯗꯨ ꯑꯣꯏꯈ꯭ꯔꯦ ꯅꯪꯁꯨ ꯑꯣꯏꯒꯗꯕꯅꯤ ꯍꯥꯏꯕꯒꯤ ꯄꯣꯠ ꯑꯃ ꯏꯁꯣꯏ ꯁꫭꯏ ꯁꯣꯏꯔꯤꯕ ꯃꯃꯥ ꯃꯄꯥꯁꯤꯡꯁꯨ
ꯃꯥꯅꯦ
ꯑꯗꯨꯅ ꯑꯉꯥꯡꯈꯩꯗꯁꯨ ꯃꯊꯥ ꯁꯥꯕ ꯍꯥꯏꯗꯤ ꯍꯩꯇꯕ ꯄꯣꯠꯇꯨꯗ ꯆꯨꯁꯤꯟꯅꯅ ꯍꯣꯠꯅꯔꯛꯄꯗ ꯃꯇꯝ ꯆꯪꯉꯦ ꯑꯗꯨꯅ ꯄꯣꯠꯇꯨꯗꯨꯗꯧꯗꯣ ꯍꯩꯇꯕ ꯄꯣꯠꯇꯨꯗ ꯆꯨꯁꯤꯟꯅꯅꯕ ꯍꯣꯠꯅꯔꯛꯑꯕꯅꯤꯅ ꯁꯣꯝꯗ ꯃꯃꯥꯡ ꯀꯥꯈꯠ ꯄ ꯃꯍꯨꯠꯇ ꯃꯅꯤꯡ ꯍꯜꯂꯒ ꯄꯣꯠꯇꯨ ꯌꯥꯝ ꯀꯟꯅ ꯆꯪꯁꯤꯟꯕ ꯉꯝꯗꯕꯒꯤ ꯂꯥꯏꯔꯤꯛ ꯇꯝꯈꯩ ꯇꯝꯃꯒ ꯑꯣꯏ ꯗꯕꯤꯗ ꯇꯥ ꯇꯥ ꯂꯩꯅꯔꯤꯁꯦ ꯂꯥꯏꯔꯤꯛꯇꯤ ꯑꯥ ꯌꯧꯒꯩ ꯇꯝꯃꯨꯔꯦ ꯍꯥꯏꯕ ꯆꯥꯟꯅꯕꯝꯗꯤ ꯈꯪꯗꯕ
ꯎꯝ ꯄꯨꯜꯂꯦ
ꯑꫭ ꯈꯪꯗꯦ ꯃꯃꯥ ꯃꯄꯥꯁꯤꯡꯁꯤꯁꯨ ꯈꯔ ꯁꯣꯏꯕ ꯃꯥꯜꯂꯦ ꯍꯧꯖꯤꯛꯀꯥꯟꯒꯤ ꯂꯥꯏꯔꯤꯛ ꯈꯨꯇꯝꯁꯦ ꯂꯥꯏꯔꯤꯛ ꯇꯝꯃꯦ ꯑꯗꯥꯒꯤ ꯃꯃꯥ ꯃꯄꯥ ꯌꯥꯎꯕꯒꯤ ꯐꯤꯕꯝꯗ ꯂꯩꯔꯦ ꯊꯥꯏꯅ ꯑꯩꯈꯣꯏꯅ ꯁ꯭ꯀꯨꯜ ꯆꯠꯂꯛꯄꯗꯗꯤ ꯁꯥꯏꯀꯜꯂꯝꯃꯒ ꯑꯗꯨꯝ
ꯆꯠ ꯄꯪꯆꯠꯇ ꯄꯪꯇꯝꯗ ꯇꯝꯃꯛꯏ ꯏꯃꯥ ꯏꯄꯥ ꯁꯨꯡ ꯌꯥꯎꯕꯨ ꯌꯥꯎꯔꯛꯇꯦ ꯑꯗꫭ ꯍꯧꯖꯤꯛ ꯀꯥꯟꯗꯤ ꯀꯣꯏꯏꯟ ꯏꯟꯅꯗꯅ ꯃꯆꯥ ꯑꯃꯒ ꯃꯥꯝ ꯃꯥꯡꯒ ꯃꯄꯥꯥꯝꯒ ꯌꯦꯟꯅꯕꯩ ꯐꯤꯕꯝꯗ ꯂꯩꯈ꯭ꯔꯦꯕ
ꯎꯝ꯫ ꯕꯦꯔꯥꯅꯦ ꯄꯨꯁꯤꯜ ꯁꯨꯃꯥꯏ ꯇꯧꯍꯟꯗꯕ ꯑꯉꯥꯡꯒꯤ ꯋꯥꯈꯜꯗꯣ ꯍꯟꯊꯕꯁꯨ ꯌꯥꯎꯔꯦ ꯃꯤꯗꯤ ꯗꯨꯝꯃꯥꯏ ꯇꯧꯑꯦ ꯑꯩꯗꯤ ꯁꯨꯃꯥꯏ ꯇꯧꯍꯧꯗꯦꯅ
ꯑꯣ ꯇꯧꯔꯁꯦ ꯔꯦꯟ
ꯑꯈꯣꯏ ꯑꯈꯣꯏ ꯅꯣꯏꯅ ꯈꯔ ꯈꯔ ꯈꯔꯒꯠ ꯈꯔꯒꯠ ꯁꯦꯝꯗꯣꯛꯑꯒ ꯁꯨꯃꯥꯏꯅ ꯃꯃꯥ ꯃꯄꯥꯁꯤꯡꯁꯦ ꯈꯔꯒꯠ ꯋꯥꯔꯤ ꯋꯇꯥꯏ ꯁꯥꯟꯅꯔꯒ ꯈꯔꯥ ꯈꯔꯥ ꯁꯦꯝꯗꯣꯛꯅꯕ ꯑꯃꯗꯤꯝ ꯆꯪꯉꯦ ꯑꯉꯥꯡ ꯈꯛꯇ ꯅꯠꯇꯦ ꯁꯣꯏꯔꯤꯖꯦ ꯃꯃꯥ ꯃꯄꯥꯁꯤꯡꯖꯤꯖꯨ ꯌꯥꯝ ꯁꯣꯏꯔꯦꯕ
ꯃꯔꯨ ꯑꯣꯏꯅ ꯍꯧꯖꯤꯛꯀꯥꯟꯗꯤ ꯃꯃꯥ ꯃꯄꯥꯅꯤ ꯁꯣꯏꯔꯤꯁꯦ
ꯎꯝ
ꯃꯆꯥꯗꯣ ꯃꯇꯝ ꯑꯃꯗ ꯁ꯭ꯀꯨꯜꯒꯤ ꯑꯣꯖꯥꯅ ꯐꯨꯔꯛꯑꯦ ꯅꯪ ꯅꯪꯅ ꯅꯔꯥ ꯂꯩꯔꯝꯒꯅꯤ ꯑꯣꯖꯥꯅ ꯐꯨꯔꯛꯏꯗꯣ ꯄꯔꯥꯗꯣ ꯐꯥꯅꯕ ꯄꯥꯎ ꯍꯥꯏꯕꯩ ꯃꯍꯨꯠꯇ ꯍꯥꯏꯔꯝꯃꯤ ꯍꯥꯟꯅꯗꯤ ꯍꯧꯖꯤꯛꯇꯤ ꯀꯩꯗꯧꯕꯩꯅꯣ ꯏꯆꯥ ꯐꯨꯔꯛꯏꯁꯦꯅ ꯐꯟꯕꯅ ꯁ꯭ꯀꯨꯜꯗ ꯆꯠꯂꯒ ꯉꯥꯡꯅꯔꯛꯑꯦ
ꯎꯝ
ꯑꯉꯥꯡꯁꯤꯡꯗ ꯑꯗꯨꯝ ꯁꯣꯏꯔꯛꯄ ꯇꯥꯕ ꯍꯌꯦꯡ ꯆꯥꯎꯔꯒꯗ ꯃꯃꯥ ꯃꯄꯥ ꯄꯤꯖꯅꯤꯡꯉꯛꯇꯕ ꯇꯥꯕ ꯍꯧꯖꯤꯛꯇ ꯇꯧꯅ ꯁꯣꯏꯔꯦꯕ ꯂꯣꯏꯅꯃꯛ ꯄꯦꯔꯦꯟꯁ ꯈꯩꯁꯦ ꯑꯗꯨꯅ ꯑꯉꯥꯡ ꯌꯣꯛꯄ ꯁꯣꯏꯔꯛꯑꯃꯤꯅ ꯑꯉꯥꯡ ꯁꯣꯏꯔꯛꯇꯥꯕ
ꯃꯥꯅꯦ ꯃꯤ ꯇꯤꯟꯅꯍꯟꯗ꯭ꯔꯕꯃꯤꯅ ꯊꯥꯗꯣꯛꯇ꯭ꯔꯃꯤꯅ ꯍꯧꯅ ꯂꯣꯟꯆꯠ ꯂꯩꯀꯥꯏꯒꯤ ꯌꯨꯝꯊꯪꯅꯕꯒꯤ ꯁꯃꯥꯖꯀꯤ ꯃꯤ ꯂꯣꯏꯅꯕꯗꯣ ꯂꯣꯏꯅꯍꯟꯗ꯭ꯔꯕꯃꯤꯅ ꯑꯗꯨꯒꯤ ꯍꯧꯅ ꯂꯣꯟꯆꯠꯁꯨ ꯈꯪꯗ꯭ꯔꯦ ꯑꯗꯨꯏ ꯃꯊꯛꯇ ꯃꯊꯟ ꯃꯊꯟꯗ ꯂꯩꯅꯤꯡꯕꯒꯤ ꯐꯤꯕꯝꯗ ꯃꯤ ꯌꯥꯝꯕ ꯈꯣꯏꯒꯤ ꯖꯣꯏꯟ ꯐꯦꯃꯤꯂꯤꯖꯦ ꯑꯣꯏꯅꯤꯡꯗ꯭ꯔꯦꯕ ꯃꯌꯨꯝ ꯄꯥꯟꯕꯒ ꯇꯣꯉꯥꯟ ꯇꯣꯉꯥꯟ ꯂꯩꯅꯤꯡꯉꯛꯏꯁꯦ
ꯎꯝ
ꯀꯣꯝꯕ ꯀꯣꯝꯕꯗ ꯁꯨꯝ ꯄꯥꯝꯃꯛꯑꯦꯕ ꯋꯥꯅꯤꯡꯗ꯭ꯔꯦ ꯃꯁꯥꯖꯦ
ꯃꯥꯟꯅꯦ
ꯅꯨꯡꯉꯥꯏ ꯅꯨꯡꯉꯥꯏꯅ ꯎꯝ ꯂꯩꯅꯤꯡꯕꯒꯤ ꯐꯤꯕꯝꯗ ꯂꯥꯛꯑꯦꯕ ꯃꯣꯏꯁꯦ
ꯎꯝ ꯑꯗꯨꯅ ꯍꯧꯖꯤꯛꯀꯥꯟꯁꯤ ꯂꯩꯀꯥꯏ ꯂꯩꯀꯥꯏꯒꯤ ꯑꯣꯏꯅ ꯑꯩꯈꯣꯏ ꯈꯪꯅ ꯆꯥꯟꯅꯕ ꯈꯪꯅ ꯈꯪꯅꯕ ꯁꯤꯡꯖꯦ ꯋꯥꯔꯤ ꯋꯥꯇꯥꯏꯇ ꯇꯧꯗꯨꯅ ꯑꯩꯈꯣꯏ ꯃꯁꯦꯟꯁꯦ ꯒ꯭ꯌꯥꯟ ꯇꯥꯟꯅꯕ ꯍꯧꯔꯛꯏꯕ ꯑꯉꯥꯡꯁꯤꯡꯁꯤ ꯒ꯭ꯌꯥꯟ ꯇꯥꯍꯟꯈꯤꯕ ꯑꯃ ꯆꯪꯉꯦ ꯁꯦ
ꯎꯝ
ꯍꯣꯏꯅ ꯁꯣꯏꯔꯦ ꯑꯗꯒꯤ ꯂꯝꯄꯥꯛ ꯅꯨꯡꯊꯤꯅ ꯂꯩꯅꯔꯛꯇꯕ ꯑꯗꯒꯤ ꯇꯨꯏꯁꯟ ꯀꯜꯆꯔ ꯂꯥꯛꯄꯁꯤꯅ ꯑꯉꯥꯡꯁꯤꯡ ꯄꯨꯟꯅ ꯁꯥꯟꯅꯃꯤꯟꯅꯕ ꯋꯥꯠꯂꯛꯑꯦ ꯄꯨꯟꯗ꯭ꯔꯅꯤꯅ ꯅꯨꯡꯁꯤꯅꯕ ꯋꯥꯠꯂꯛꯑꯦ ꯂꯩꯀꯥꯏꯒꯤ ꯊꯧꯗꯣꯛ ꯑꯃ ꯊꯣꯛꯄꯗꯥ ꯌꯥꯎꯅꯕꯒꯤ ꯆꯥꯡ ꯍꯟꯊꯔꯛꯑꯦ ꯑꯗꯨꯅ ꯑꯩꯈꯣꯏ ꯃꯁꯦꯟ ꯀꯣꯑꯣꯄꯔꯦꯁꯟꯁꯦ ꯑꯗꯨꯝ ꯋꯥꯠꯅꯔꯛꯑꯦꯕ
ꯍꯣꯏ ꯇꯥꯃꯣ ꯃꯊꯪ ꯑꯩꯈꯣꯏ ꯃꯌꯥꯝ ꯄꯨꯜꯂꯒ ꯀꯩꯅꯣꯗꯣ ꯆꯥꯎꯈꯠꯅꯕ ꯈꯟꯅꯔꯁꯦ
ꯍꯣꯍꯣꯏ ꯐꯥꯔꯦ ꯐꯥꯔꯦ ꯎꯝ ꯊꯝꯃꯨ ꯊꯝꯃꯨ